ꯍꯂꯣ
ꯎꯝ ꯍꯜꯂꯣ
ꯑꯣ ꯇꯥꯕ꯭ꯔꯥ
ꯎꯝ ꯇꯥꯏ ꯀꯩꯗꯧꯔꯤꯒꯦ
ꯁꯨꯝ ꯐꯝꯃꯤ ꯍꯧꯖꯤꯛꯇꯤ
ꯎꯝ ꯅꯪꯪ ꯅꯪꯒꯤ ꯈꯣꯟꯗꯣ ꯌꯥꯝ ꯃꯈꯣꯟ ꯌꯥꯝ ꯍꯧꯗꯦꯅꯦ ꯀꯩꯒꯤꯔꯥ
ꯍꯧ ꯍꯧ ꯃꯇꯝ ꯋꯥꯠꯂꯤꯕꯒꯤꯅꯤ ꯑꯗꯨꯗꯤ
ꯎꯝ ꯅꯪ ꯅꯪ ꯉꯥꯡꯗꯣ ꯌꯥꯝ ꯍꯥ
ꯀꯩꯗꯧꯔꯤꯅꯣ
ꯁꯨꯝ ꯕꯣꯜ ꯁꯅꯥꯕ ꯂꯣꯏꯔꯒ ꯁꯨꯝ ꯏꯔꯨꯕ ꯇꯟꯕꯒꯤ ꯁꯨꯝ ꯐꯝꯃꯝꯕꯅꯤꯗ
ꯑꯣ
ꯎꯝ ꯅꯪ ꯏꯌꯥꯔꯄꯤꯁꯀꯨꯝꯕ ꯄꯥꯏꯕ꯭ꯔꯥ
ꯄꯥꯏꯗꯦ ꯐꯖꯅ ꯇꯥꯗꯔꯣ
ꯎꯝ ꯇꯥꯕꯨꯗꯤ ꯇꯥꯏꯌꯦꯕ ꯑꯗꯨ ꯅꯪꯒꯤ ꯈꯣꯟꯗꯣ ꯃꯈꯣꯟ ꯌꯥꯝ ꯍꯧꯗꯕꯀꯣ ꯑꯗꯨꯒ ꯑꯩꯒꯤ ꯈꯣꯟꯗꯣ ꯏꯀꯣ ꯆꯠꯄ
ꯑꯣ ꯁꯄꯤꯀ꯭ꯔ ꯁꯣꯏꯕꯤꯔꯒ ꯀꯩꯒꯤꯅꯣ ꯈꯪꯗꯦꯅꯦ ꯑꯗꯨꯗꯤ
ꯕꯣꯠꯂꯨꯝ ꯐꯨꯜ ꯊꯝꯃꯁꯅꯨ ꯀꯣꯟꯗꯣ ꯐꯖꯅ ꯌꯥꯝ
ꯑꯍꯝ ꯍꯧꯖꯤꯛꯇꯤ ꯑ
ꯇꯥꯕ
ꯎꯝ ꯇꯥꯏꯌꯦ ꯇꯥꯏ ꯇꯥꯏ
ꯇꯥꯕ꯭ꯔꯣ
ꯇꯥꯏꯌꯦ ꯇꯥꯏꯌꯦ
ꯑꯣ ꯅꯦꯠꯋꯥꯛ ꯅꯨꯡꯉꯥꯏꯇꯕ꯭ꯔꯥ
ꯅꯦꯠꯋꯥꯛꯇꯤ ꯑꯗꯨꯝ ꯌꯥꯏ ꯍꯧꯖꯤꯛꯇꯤ
ꯎꯝ ꯀꯩꯗꯧꯔꯤꯕ ꯅꯪꯗꯤ
ꯁꯨꯝ ꯐꯝꯃꯦ ꯍꯧꯖꯤꯛ ꯑꯗꯨꯝ
ꯎꯝ ꯆꯥꯛ ꯌꯦꯟꯁꯥꯡ ꯊꯣꯡꯈ꯭ꯔꯦ
ꯊꯣꯡꯗ꯭ꯔꯤ
ꯊꯦꯡꯉꯦꯍꯦ
ꯑꯍꯥ ꯉꯥꯏꯍꯥꯛ ꯂꯩꯔ ꯊꯣꯡꯕ ꯍꯧꯔꯅꯤ
ꯑꯠꯆꯥ ꯕꯣꯜ ꯌꯦꯡꯕ꯭ꯔꯣ
ꯌꯦꯡꯗꯦ
ꯑꯦ
ꯁꯣꯔꯠ ꯅꯪꯗꯤ ꯌꯦꯡꯕ꯭ꯔꯥ
ꯑꯩꯈꯣꯏꯗꯤ ꯕꯣꯜ ꯌꯦꯡꯗ꯭ꯔꯗꯤ ꯍꯝ ꯕꯤꯠ ꯂꯩꯇꯦꯗ ꯑꯗꯨꯝ ꯕꯣꯜ ꯑꯗꯨꯝ ꯌꯦꯡꯅꯤꯡꯉꯤꯗ
ꯄ ꯇꯧꯕꯗꯨ
ꯑꯩ ꯒꯤ ꯑꯩꯗꯤꯕꯨ
ꯐꯖꯅ ꯇꯥꯗꯦꯅꯦ
ꯑꯝ ꯃꯦꯁꯤꯅ ꯌꯥꯏꯐꯔꯦ ꯃꯦꯁꯤ ꯁꯤꯕꯨ ꯁꯞꯄꯣꯔꯠ ꯇꯧꯋꯦ
ꯗꯤ ꯑꯩ ꯑꯩꯗꯤ ꯄꯥꯝꯗꯦ
ꯑꯦ ꯀꯩꯒꯤ
ꯑꯩꯗꯤ ꯔꯣꯅꯥꯜꯗꯣꯅ ꯄꯥꯝꯃꯦ
ꯍꯩꯁ
ꯃꯦꯁꯤꯗꯤ ꯃꯁꯛ ꯃꯦꯁꯤꯗꯤ ꯃꯁꯛꯁꯨ ꯊꯤꯌꯦ
ꯑꯦ ꯃꯁꯛꯅ ꯆꯥꯅꯤꯡꯉꯥꯏꯔꯣ
ꯑꯗꯣ ꯃꯁꯛꯁꯨ ꯌꯦꯕ ꯇꯥꯕꯅꯤꯅꯦ ꯀꯥꯏꯩꯅ
ꯑꯩꯁ
ꯔꯣꯅꯥꯜꯗꯣꯗꯤ ꯃꯁꯛ ꯔꯣꯅꯥꯜꯗꯣꯗꯤ ꯃꯁꯛꯁꯨ ꯐꯖꯩ ꯁꯟꯅꯥꯕꯁꯨ ꯍꯩꯌꯦ
ꯎꯝ ꯆꯨꯝꯃꯦ ꯆꯨꯝꯃꯦ ꯃꯥ ꯃꯥꯒꯤ ꯑꯄꯥꯝꯕꯅꯤꯅ ꯑꯗꯨꯗꯤ
ꯑꯥ ꯆꯨꯝꯃꯦ ꯑꯗꯨꯗꯤꯀꯣ
ꯔꯣꯅꯥꯜꯗꯣꯗꯒꯤ ꯈ꯭ꯋꯥꯏꯗꯒꯤ ꯄꯥꯕꯁꯤꯀꯣ ꯃꯥꯒꯤ ꯐꯤꯒꯔꯗꯨꯅꯦ ꯑꯗꯨꯒ ꯃꯥꯅ ꯇꯦꯛꯇꯨꯒꯨꯝꯕ ꯑꯝꯇ ꯍꯥꯞ
ꯑꯥ ꯑꯥ ꯍꯣꯢ ꯕꯗꯤꯗꯣ ꯐꯖꯩꯀꯣ ꯎꯝ
ꯑꯗꯨꯒ ꯑꯝꯝ ꯔꯣꯅꯥꯜꯗꯣꯅ ꯐꯖꯕꯁꯦ ꯑꯩꯁꯦ ꯑꯃꯁꯨ ꯂꯩꯌꯦ ꯃꯥꯒꯤ ꯍꯤꯌꯥꯔ ꯁ꯭ꯇꯥꯏꯜꯗꯣ
ꯑꯥ ꯄꯥꯛꯑꯦ ꯏꯇꯦꯟ ꯇꯦꯜꯂꯒ
ꯑꯗꯨꯅꯦ
ꯃꯦꯁꯤꯗꯤ ꯌꯥꯝ ꯌꯦꯡꯕꯗ ꯌꯥꯝ ꯍꯅꯨ ꯍꯟꯅꯨꯔꯦꯒ
ꯃꯥꯅ ꯃꯀꯣꯏ ꯈꯥꯛꯄꯒꯤꯅꯦ
ꯑꯗꯣ ꯃꯁꯥꯁꯨ ꯌꯥꯝ ꯀꯩ ꯀꯩ ꯍꯥꯏꯁꯤꯔ ꯆꯍꯤꯗꯣ ꯌꯥꯝ ꯌꯥꯝꯕꯒꯤ ꯇꯥꯏꯞꯇ
ꯍꯦꯍꯦ ꯔꯣꯅꯥꯜꯗꯣꯕꯨ ꯁꯞꯄꯣꯔꯠ ꯇꯧꯔꯗꯤ ꯔꯣꯅꯥꯜꯗꯣꯒꯤ ꯁꯥꯟꯅꯥꯕꯗꯤ ꯌꯦꯡꯉꯝꯃꯅꯤꯅ ꯑꯗꯨꯗꯤ ꯅꯍꯥꯟ ꯁꯥꯟꯅꯕꯗꯣ
ꯌꯦꯡꯗꯦꯍꯦ ꯑꯗꯨꯁꯨ ꯑꯗꯨꯁꯨ ꯔꯤꯖꯜ ꯔꯤꯖꯥꯜ ꯄꯪꯍꯪꯗ ꯍꯥꯡꯕ ꯋꯥꯅꯤ ꯃꯤꯉꯣꯟꯗ
ꯌꯦꯡꯉꯣ ꯑꯗꯨ ꯑꯣꯏꯗꯤ ꯎꯝ ꯈꯪꯉꯗꯧꯅꯤ
ꯎꯝ ꯑꯗꯨ ꯐꯨꯜ ꯃꯦꯖ ꯌꯦꯡꯅꯤꯡꯗꯦ
ꯑꯩꯗꯤꯀꯣ
ꯑꯣ
ꯔꯣꯅꯥꯜꯗꯣꯒ ꯃꯦꯁꯤ ꯑꯅꯤꯗ ꯀꯅꯥ ꯁꯞꯄꯣꯔꯠ ꯇꯧꯕ꯭ꯔꯥ ꯅꯪꯅ ꯍꯪꯉꯗꯤ ꯅꯪꯕꯨ ꯁꯞꯄꯣꯔꯠ ꯇꯧꯋꯦ ꯍꯥꯏꯒꯅꯤ ꯑꯩꯗꯤ
ꯑꯩꯗꯤ ꯁꯥꯅꯁꯨ ꯁꯥꯅꯗꯅ
ꯁꯥꯟꯅꯕ ꯐꯪꯗ꯭ꯔꯁꯨ ꯅꯪꯕꯨ ꯑꯗꯨꯝ ꯁꯞꯄꯣꯔꯠ ꯇꯧꯒꯦ
ꯌꯥꯏꯅꯦ ꯑꯗꯨꯗꯤ ꯑꯩ ꯍꯟꯒꯦ
ꯍꯪꯉꯣ
ꯔꯣꯅꯦꯜꯗꯣꯒ ꯃꯦꯁꯤꯒꯅ ꯀꯅꯥꯕꯨ ꯁꯞꯄꯣꯔꯠ ꯇꯧꯗꯣꯏꯅꯣ ꯅꯪ
ꯅꯪꯕꯨ ꯁꯄꯣꯔꯠ ꯇꯧ
ꯑꯗꯨꯗꯤ ꯑꯩ ꯅꯦꯛꯁ ꯅꯦꯛꯁ ꯋꯥꯔꯜ ꯀꯞꯇ ꯑꯩ ꯌꯥꯎꯕ ꯇꯥꯔꯦꯅꯦ
ꯎꯝ
ꯅꯪꯒꯤ ꯁꯄꯣꯔꯠꯗꯨꯅ ꯑꯥ
ꯏꯁꯇꯥꯗꯤꯌꯝꯗꯨ ꯑꯩꯒꯤ ꯐꯦꯟꯁ ꯃꯌꯥꯝꯅ ꯄꯤꯛ ꯊꯜꯂꯅꯤ ꯅꯪꯕꯨ ꯁꯄꯣꯔꯠ ꯇꯩꯅꯤꯉꯥꯏ
ꯑꯗꯨꯁꯨ ꯑꯩꯒꯤ ꯅꯠꯇꯕꯀꯣ
ꯎꯝ
ꯅꯪꯒꯤ ꯅꯪꯒꯤ ꯊ꯭ꯔꯨ ꯅꯪꯒꯤ ꯂꯥꯏꯟꯗꯒꯤ ꯂꯥꯛꯄ ꯉꯥꯛꯇꯅꯦꯕ
ꯎꯝ
ꯌꯥꯏ ꯑꯗꯁꯨ ꯌꯥꯏ
ꯉꯁꯤꯗꯤ ꯀꯥꯏ ꯀꯥꯏ ꯆꯠꯀꯦ
ꯇꯨꯝꯐꯝꯗꯒꯤ ꯂꯩꯡꯗ꯭ꯔꯦꯗ ꯑꯈꯣꯏꯗꯤ
ꯎꯝ ꯇꯨꯝꯐꯝꯗꯒꯤ ꯂꯦꯡꯗ꯭ꯔꯦꯕ ꯌꯥꯏꯍꯦ
ꯀꯩꯗꯧꯔꯨꯅꯤ ꯑꯈꯣꯏꯗꯤ ꯇꯟꯕꯅꯤꯅ
ꯏꯁ ꯇꯟꯕꯒꯤ ꯅꯠ
ꯆꯛ ꯆꯥꯕ ꯉꯛꯇꯅꯦ ꯇꯧꯔꯤꯖꯦ
ꯑꯩꯗꯤ ꯉꯁꯤ ꯂꯧ ꯆꯠꯂꯦ ꯑꯁ ꯂꯧ ꯁꯨꯕꯗꯣ ꯌꯥꯝ ꯋꯥꯏ
ꯂꯧ ꯀꯩ ꯀꯩ ꯊꯕꯛ ꯇꯧꯕ ꯂꯧꯗ
ꯎꯝ
ꯀꯔꯝꯕ ꯊꯕꯛ ꯇꯧꯕꯅꯣ ꯂꯧꯒꯤ ꯊꯕꯛꯗꯣ
ꯍꯣꯏ ꯂꯧ ꯂꯧꯔꯥꯡ ꯁꯨꯕ
ꯍꯩꯕ꯭ꯔꯥꯅꯦ ꯍꯩꯕꯗꯤ ꯍꯩꯕ꯭ꯔꯥ
ꯑꯁ ꯑꯈꯣꯏꯗꯤ ꯑꯗꯨꯒꯨꯝꯕꯗꯗꯤ ꯍꯥꯏꯒꯅꯨ
ꯍꯝ ꯍꯝ ꯁ꯭ꯔꯇꯤꯐꯤꯀꯦꯠ ꯄꯥꯏꯔꯕꯅꯦ
ꯌꯥꯏꯅꯦ ꯑꯗꯨꯗꯤ ꯂꯥꯏꯁꯦꯟꯁ ꯌꯥꯎꯔꯗꯤ ꯄꯩꯁꯥꯁꯨ ꯌꯥꯝꯃꯝꯃꯅꯤ ꯑꯗꯨꯗꯤ
ꯂꯥꯏꯁꯦꯟꯁ ꯃꯛꯇꯤ ꯂꯩꯇꯦꯍꯦ
ꯁꯥꯔꯇꯤꯐꯤꯀꯦꯠ ꯂꯥꯏꯁꯦꯟꯁ ꯑꯣꯏꯔꯕꯅꯤꯅꯦ ꯑꯗꯣ
ꯑꯩꯈꯣꯏꯗꯤ ꯂꯥꯏꯁꯦꯟꯁꯀꯨꯝꯕꯗꯤ ꯂꯩꯇꯦ ꯑꯗꯨꯕꯨ ꯑꯗꯨ ꯑꯩꯅ ꯄꯥꯝꯗꯕ ꯑꯃ ꯂꯩꯕꯀꯣ ꯂꯧ ꯁꯨꯕꯅ ꯅꯨꯡꯁꯥ ꯃꯔꯛꯇ ꯌꯥꯏꯔꯒ ꯍꯣꯏ ꯃꯨꯔꯤꯉꯩ ꯗꯤꯀꯣ
ꯑꯥ ꯀꯥꯏꯗ ꯅꯨꯄꯥꯗꯤ ꯃꯨꯕꯅ ꯐꯕꯅꯤ ꯃꯇꯥꯡ ꯇꯧꯗꯣ ꯅꯨꯄꯥꯥ ꯅꯨ ꯔꯣꯅꯦꯜ ꯔꯣꯅꯦꯜꯗꯣꯒꯨꯝꯅꯀꯣ
ꯏꯁ ꯑꯥ ꯑꯥ
ꯈꯤꯇꯪ ꯃꯨꯕ ꯑꯗꯣꯅ ꯅꯨꯄꯥꯊꯣꯛꯄꯅꯦ
ꯑꯗꯨꯀꯣ
ꯑꯧ
ꯑꯩꯈꯣꯏꯗꯤ ꯃꯨ ꯃꯨꯔꯁꯨ ꯃꯝꯗꯦꯕꯀꯣ
ꯎꯝ
ꯅꯦꯒ꯭ꯔꯣꯁꯤꯡꯗꯤ ꯌꯥꯝ ꯃꯝꯃꯦꯕ ꯃꯣꯏ
ꯍꯤ ꯍꯤ ꯍꯤ ꯍꯣꯏꯗ ꯃꯣꯏꯗꯤ ꯇꯣꯡꯉꯜꯂꯦꯗ ꯃꯣꯏꯒꯤ ꯑꯗꯨꯗꯤ
ꯎꯝ
ꯃꯣꯏꯒꯨꯝꯕ ꯊꯣꯛꯑꯗꯤ ꯐꯖꯔꯔꯣꯏ ꯑꯩꯈꯣꯏ ꯑꯩꯈꯣꯏꯒꯤ ꯃꯤꯁꯤꯡꯗꯤꯀꯣ
ꯎꯝ ꯎꯝ ꯑꯩꯗꯤ ꯃꯨꯁꯨ ꯃꯨꯑꯦ ꯀꯪꯁꯨ ꯀꯪꯉꯦ ꯑꯗꯨꯒꯤ ꯑꯗꯨꯕꯨꯀꯣ ꯑꯩꯗꯤ ꯃꯌꯥꯡꯁꯤꯡꯒ ꯃꯌꯥꯡꯁꯤꯡ ꯃꯆꯥ ꯃꯔꯛꯇꯒ ꯆꯠꯂꯗꯤ ꯑꯩ ꯑꯗꯨꯝ ꯉꯧꯋꯤꯗ
ꯆꯨꯝꯃꯦ ꯑꯗꯨꯗꯤ ꯆꯨꯝꯃꯦ ꯑꯩꯈꯣꯏꯁꯨꯅꯤ ꯃꯨꯗꯤ ꯃꯨꯏ ꯑꯗꯨ ꯃꯣꯏ ꯃꯔꯛꯇ ꯆꯡꯉꯗꯤ ꯑꯗꯨꯝ
ꯉꯧꯋꯦꯕ
ꯑꯥ ꯌꯥꯝ ꯉꯥꯎꯋꯦꯕ ꯑꯩꯈꯣꯏꯅ ꯀꯩꯔꯤ ꯍꯏꯁꯤꯔ ꯐꯣꯔꯦꯟꯅꯔꯒꯤ ꯇꯥꯏꯞꯇꯒ ꯁꯤꯂꯦꯕ꯭ꯔꯤꯇꯤ ꯑꯣꯟꯒ꯭ꯔꯦꯕ
ꯅꯪ ꯆꯥꯛ ꯌꯦꯟꯁꯥꯡ ꯊꯣꯡꯗ꯭ꯔꯤ ꯍꯥꯏꯕꯗꯣ
ꯑꯥ
ꯀꯩꯒꯤꯅꯣꯕ ꯃꯔꯝ ꯑꯝꯇ ꯍꯥꯏꯌꯣꯅꯦ
ꯃꯔꯝ ꯈꯪꯅꯤꯡꯕ꯭ꯔꯅꯦ
ꯎꯝ
ꯇꯥꯟꯕꯒꯤ
ꯑꯦ ꯑꯗꯨ ꯍꯣꯔꯦꯟ ꯑꯗꯨꯝ ꯊꯣꯡꯒꯗꯧ ꯂꯩꯔꯕꯗꯨꯕꯨ ꯀꯃꯥꯏ ꯇꯟꯕ
ꯏꯟꯁꯥꯡ ꯑꯍꯥꯎꯕ ꯊꯣꯡꯉꯣꯏ ꯍꯥꯏꯅ ꯈꯪꯉꯕ ꯑꯗꯨꯒꯤ ꯇꯞꯅ ꯊꯣꯡꯉꯦꯅ ꯈꯟꯕꯅꯤꯗ
ꯑꯁ
ꯑꯍꯥꯎꯕ ꯆꯥꯕ ꯅꯨꯃꯤꯠꯗꯨꯗꯤ ꯉꯥꯡꯅ ꯊꯣꯡꯕ ꯇꯥꯕ ꯍꯧꯗ꯭꯭ꯔꯗꯤ ꯇꯞꯅ ꯊꯣꯡꯕ ꯇꯥꯕ
ꯅꯣꯏꯗꯤ ꯅꯪꯅ ꯊꯣꯡꯉꯣꯏꯕ꯭ꯔꯣ ꯌꯥꯕꯅꯦꯍꯦ ꯇꯥꯛꯄꯤꯛꯄꯤꯒꯦ ꯅꯪꯕꯣ
ꯍꯨꯝ ꯍꯨꯝ
ꯍꯥꯎꯅꯤ ꯅꯣꯢꯗꯤ ꯑꯗꯨꯗꯤ ꯃꯧꯅ ꯊꯣꯡꯕꯗꯣ ꯍꯥꯎꯋꯦ ꯍꯥꯏꯕꯅꯦ
ꯑꯗꯨꯕꯨꯗꯤ ꯅꯪ ꯅꯪꯅ ꯂꯥꯛꯑꯒ ꯍꯌꯦꯡꯋꯥꯏ ꯊꯣꯡꯉꯗꯤ ꯏꯃꯥꯅ ꯐꯖꯅ ꯆꯥꯔꯅꯤ ꯑꯗꯨꯗꯤ
ꯍꯣꯏꯅꯦ ꯆꯨꯝꯃꯦ ꯑꯗꯨꯁꯨ
ꯎꯝ
ꯑꯍꯧ ꯑꯍꯧ ꯉꯥꯛꯇ ꯊꯣꯡꯗꯣꯏꯅꯦ ꯑꯩꯅ ꯅꯪꯅ ꯄꯨꯔꯛꯄ ꯑꯩꯅ ꯊꯣꯡꯕꯀꯣ ꯅꯪꯅ ꯑꯍꯥꯎꯕ ꯄꯨꯔꯛꯄ ꯅꯨꯃꯤꯗ ꯑꯍꯥꯎꯕ ꯊꯣꯡꯗꯣꯢꯅꯦ ꯂꯧꯗꯩ ꯄꯨꯔꯥꯛ ꯇꯣꯏꯅꯤꯅꯦ ꯑꯗꯣ ꯢꯖꯥꯡ ꯅꯥꯄꯤꯗꯤ
ꯑꯁ ꯑꯗꯨꯀꯣ
ꯐꯣꯔꯃꯨꯂꯥꯗꯨ ꯆꯨꯝꯃꯦ ꯑꯥ
ꯆꯨꯝꯕ꯭ꯔꯥ ꯌꯥꯏ ꯑꯗꯨꯗꯤ
ꯆꯨꯝꯃꯦꯕ
ꯑꯗꯨ ꯑꯣꯏꯔꯗꯤ ꯍꯌꯦꯡꯉꯣ ꯑꯩ ꯂꯧ ꯁꯨꯅ
ꯑꯩ ꯑꯩꯗꯤ ꯑꯩꯗꯤ ꯂꯧ ꯆꯠꯂꯣꯢꯀꯣ ꯇꯥꯗ꯭ꯔꯦ ꯇꯕ꯭ꯔꯥ
ꯇꯥꯕ꯭ꯔꯣ
ꯇꯕ꯭ꯔꯣ
ꯑꯧ ꯇꯥꯔꯦ ꯇꯥꯔꯦ ꯉꯁꯥꯏ ꯇꯥꯗ꯭ꯔꯦꯕ
ꯍꯜꯂꯣ
ꯍꯜꯂꯣ
ꯅꯦꯠꯋꯥꯛꯁꯦ ꯅꯨꯡꯉꯥꯏꯇꯦꯅꯦꯀꯣ
ꯎꯝ ꯑꯗꯨ ꯅꯨꯡꯉꯥꯏꯗꯧ ꯃꯥꯜꯂꯦ ꯍꯥꯏꯕꯤꯗꯕꯒꯤ ꯈꯪꯗꯦꯕ ꯑꯩꯁꯨ ꯊꯕꯛ ꯁꯨ ꯂꯥꯛꯄꯒꯤ ꯋꯥꯔꯝꯒꯅꯤꯅꯦ ꯑꯗꯨꯗꯤ ꯅꯣꯏꯗꯤ
ꯍꯜꯂꯣ